ꯇꯥꯕꯤꯔꯤꯕ
ꯇꯥꯔꯤꯌꯦ ꯇꯥꯔꯤꯌꯦ
ꯀꯩꯗꯧꯔꯤꯒꯦ
ꯑꯁ ꯃꯄꯥꯟꯗ ꯍꯪꯆꯤꯠ ꯂꯥꯡꯂꯝꯕꯅꯤ ꯍꯥꯏꯗꯨ ꯇꯥꯅꯤ ꯀꯔꯤꯁꯨ ꯇꯧꯅꯤꯡꯉꯥꯏ ꯂꯩꯇ꯭ꯔꯕꯅꯤꯅ ꯍꯧꯖꯤꯛꯇꯤ ꯆꯥꯔꯦ ꯁꯣꯝꯗꯤ
ꯆꯥꯛ ꯆꯥꯅꯔꯕ꯭ꯔ ꯆꯥꯕꯤꯈ꯭ꯔꯌꯦ ꯀꯩ ꯃꯊꯦꯜ ꯆꯥꯕꯤꯔꯒꯦ
ꯑꯦꯁꯤ
ꯉꯁꯤꯗꯤ ꯀꯩ ꯃꯊꯦꯜ ꯑꯣꯏꯅ ꯆꯥꯕꯤꯔꯒꯦ
ꯍꯋꯥꯏ ꯑꯁꯥꯡꯕꯗꯣ
ꯑꯣ ꯑꯣ
ꯍꯋꯥꯏ ꯑꯁꯥꯡꯕ ꯌꯦꯟꯁꯥꯡ ꯑꯃꯅꯦ ꯑꯜꯂꯨ ꯑꯜꯂꯨ ꯀꯪꯉꯧ ꯑꯃꯅꯦ
ꯑꯁ ꯃꯊꯦꯜ ꯌꯥꯝ ꯈꯔꯖꯠꯅꯤꯍꯦ
ꯑꯝ
ꯑꯩꯗꯤ ꯉꯁꯤ ꯇꯨꯔꯕꯣꯠ ꯇꯨꯔꯕꯣꯠ ꯆꯝꯐꯨꯠ ꯆꯥꯏꯌꯦ ꯑꯗꯨꯒ ꯏꯔꯣꯟꯕ ꯑꯃ
ꯑꯁ ꯑꯗꯨꯗꯤ ꯃꯤ ꯑꯆꯧ ꯃꯤ ꯃꯤ ꯑꯆꯧ ꯢꯁꯥꯡꯗꯤ ꯏꯟꯁꯥꯡ ꯉꯥꯛꯇꯅꯤ
ꯑꯦꯁ ꯈꯪꯗꯦ ꯑꯅꯧꯕ ꯉꯁꯤꯅ ꯃꯤꯅ ꯄꯤꯔꯛꯄꯅꯤꯗ ꯑꯩꯈꯣꯏꯒꯤ ꯆꯥꯕꯤꯈꯔꯦ ꯍꯥꯎꯅꯥ
ꯎꯝ
ꯑꯅꯧꯕ ꯑꯣꯏꯕꯒꯤꯔ ꯈꯪꯗꯦ ꯑꯗꯨꯝ ꯍꯥꯎꯋꯦ
ꯀꯩ ꯀꯩ ꯍꯣꯠꯅꯕꯤꯔꯤꯒꯦ
ꯀꯩꯁꯨ ꯇꯧꯗꯦꯗ ꯁꯨꯝ ꯁꯨꯝ ꯂꯩꯔꯝꯕ ꯍꯥꯏꯇꯥꯔꯦ ꯀꯩꯁꯨ ꯇꯧꯗꯦ ꯌꯨꯝꯗ ꯁꯨꯝ ꯂꯩꯕꯅꯦ ꯅꯣꯏꯗꯤ ꯀꯩ ꯑꯁ ꯂꯣꯏꯈ꯭ꯔꯦ ꯂꯣꯏꯅꯃꯛ ꯂꯣꯏ ꯈ꯭ꯔꯦ ꯌꯨꯝꯗ ꯌꯨꯝ ꯁꯪꯒ ꯂꯩꯌꯦ
ꯌꯨꯝ ꯄꯥꯟꯊꯣꯛꯑꯣ ꯑꯗꯨꯗꯤ
ꯍꯣꯏ ꯄꯥꯟꯈ꯭ꯔꯒꯦ
ꯄꯥꯟꯈ꯭ꯔꯒꯦꯌꯦ
ꯎꯝ ꯄꯥꯜꯂꯣ ꯍꯥꯏꯔꯗꯤ ꯄꯥꯟ ꯇꯥꯔꯦ ꯀꯩꯗꯧꯔꯒꯦ
ꯂꯧ ꯂꯧꯕ ꯂꯥꯛꯄꯗꯨ ꯈꯛꯇ ꯉꯥꯏꯔꯦ ꯍꯥꯏꯗꯨꯔꯣ
ꯅꯠꯇꯦ ꯅꯠꯇꯦ ꯃꯇꯝ ꯈꯔ ꯋꯥꯠꯄ ꯑꯗꯨꯒꯤ ꯉꯥꯏꯊꯣꯛ ꯉꯥꯏꯁꯤꯟ ꯇꯧꯕ ꯍꯥꯏꯁꯤꯔꯥ ꯀꯩ ꯍꯥꯏꯁꯤꯔꯥ ꯈꯪꯗꯦ ꯑꯩꯁꯨ
ꯆꯨꯝꯗꯣꯢꯅꯦ ꯑꯗꯨꯁꯨ
ꯇꯨꯝꯅꯈ꯭ꯔꯕ꯭ꯔꯣ ꯑꯥ ꯅꯣꯏꯒꯤ ꯌꯨꯝ ꯃꯤꯁꯤꯡꯗꯤ ꯇꯨꯝꯅꯈ꯭ꯔꯕ꯭ꯔꯣ
ꯇꯨꯝꯈ꯭ꯔꯦꯗ
ꯑꯁ ꯄꯨꯡꯁꯦ ꯌꯥꯝ ꯊꯨꯅ ꯇꯥꯔꯝꯃꯦ
ꯑꯝ
ꯅꯣꯡ ꯇꯥꯕ꯭ꯔꯣ ꯀꯃꯥꯏꯅ ꯇꯧꯒꯦ ꯅꯣꯏꯔꯣꯝꯗ
ꯅꯣꯡ ꯆꯨꯌꯦ ꯍꯣꯏ
ꯎꯝ ꯑꯁ ꯑꯩꯈꯣꯏꯔꯣꯝꯁꯨ ꯅꯣꯡ ꯆꯨꯕ ꯅꯣꯡ ꯆꯨꯕꯒꯤ ꯃꯇꯝ ꯑꯣꯏꯕ꯭ꯔꯅꯤꯅ ꯅꯣꯡꯁꯦ ꯐꯖꯅ ꯇꯥꯔ ꯂꯩꯔꯦ
ꯑꯣ ꯅꯣꯏꯒꯤꯁꯦ ꯀꯩ ꯗꯤꯁꯇ꯭ꯔꯤꯛ ꯑꯣꯏꯕ꯭ꯔꯣ
ꯑꯁ ꯆꯤꯡ ꯂꯣꯝꯗꯅꯦ
ꯑꯩꯁꯨ ꯀꯨꯏꯗ꯭ꯔꯤꯌꯦ ꯆꯤꯡꯗꯒꯤ ꯑꯃꯨꯛ ꯍꯜꯂꯛꯄ
ꯑꯣ ꯅꯪ ꯀꯥꯏ ꯂꯩꯒꯦ ꯇꯥꯝꯄꯥꯛꯇ
ꯍꯣꯏ ꯇꯝꯄꯥꯛꯇꯨꯅꯦ ꯑꯩ ꯀꯩꯅꯣꯗ ꯂꯩꯔꯝꯃꯦ
ꯇꯥꯝꯄꯥꯛ
ꯍꯧꯖꯤꯛꯇꯤ ꯇꯝꯗ ꯂꯩꯌꯦ
ꯑꯣ ꯐꯔꯦꯅꯦ ꯑꯩꯈꯣꯏꯗꯤ ꯆꯤꯡꯗ ꯇꯝꯄꯥꯛꯇ ꯂꯩꯔꯝꯕꯗꯣ ꯆꯤꯡꯗ ꯑꯃꯨꯛ ꯂꯥꯛꯄꯥ
ꯑꯣ ꯑꯦ ꯀꯔꯤꯒꯤ ꯆꯤꯡꯗ ꯆꯠꯄ꯭ꯔꯥꯅꯦ ꯀꯩꯒꯤ ꯆꯤꯡꯗ ꯆꯠꯄ꯭ꯔꯥꯅꯦ
ꯂꯩꯕ ꯑꯗꯨ ꯎꯗꯕ ꯀꯨꯏꯔꯦ ꯍꯥꯏꯅ ꯌꯨꯝ ꯌꯦꯡꯕ ꯂꯥꯛꯄꯅꯦꯗ
ꯇꯝꯄꯥꯛꯇ ꯂꯩꯔꯗꯤ ꯍꯧꯖꯤꯛ ꯐꯥꯕ ꯂꯥꯛꯀꯦ ꯍꯥꯏꯔꯒ
ꯑꯦꯁ ꯃꯤꯕꯨ ꯄꯪꯐꯥ ꯐꯥ ꯌꯥꯕ꯭ꯔꯣꯅꯦ
ꯑꯦ ꯍꯥꯟꯗꯥꯛꯀꯥꯟꯗꯤ ꯃꯨꯟꯅꯔꯒ ꯂꯧꯅꯕ ꯉꯥꯛꯇꯅꯦ
ꯑꯗꯨ ꯑꯣꯏꯕ꯭ꯔꯣ ꯈꯪꯗꯦꯍꯦ ꯑꯩꯗꯤ ꯑꯗꯨꯒꯨꯝꯕꯗꯤ ꯑꯩ ꯈꯪꯖꯗꯌꯦ
ꯍꯟꯗꯛꯀꯤ ꯖꯦꯅꯦꯔꯦꯁꯟꯗ ꯑꯗꯨꯅꯦ ꯀꯩꯅꯣ
ꯑꯣ ꯐꯩ ꯐꯩ ꯑꯗꯨꯁꯨ
ꯎ ꯅꯆꯅꯤꯅꯥ ꯀꯦꯁꯨꯒꯦ
ꯑꯩꯈꯣꯏ ꯃꯤ ꯃꯔꯤ ꯃꯉꯥ ꯑꯩꯈꯣꯏ ꯃꯤ ꯃꯉꯥ ꯑꯣꯏꯌꯦ ꯅꯨꯄꯥ ꯑꯃ ꯅꯨꯄꯤ ꯅꯨꯄꯤ ꯃꯔꯤ ꯑꯣꯏꯌꯦ ꯑꯩꯈꯣꯏꯗꯤ
ꯑꯁ
ꯃꯤ ꯌꯥꯝꯃꯦ
ꯌꯥꯗ꯭ꯔꯦ ꯁꯤꯗꯤ ꯑꯗꯨꯗꯤ ꯅꯪꯅ ꯀꯌꯥ ꯁꯨꯕꯅꯣ
ꯀꯕꯥ
ꯃꯤ ꯑꯃꯅ ꯅꯨꯄꯥ ꯑꯃꯈꯛꯇ ꯅꯨꯄꯥ ꯑꯃꯈꯛꯇ ꯂꯩꯕꯗꯣ
ꯂꯨꯄꯥ ꯑꯃꯈꯛꯇꯪ ꯂꯩꯔꯗꯥ ꯃꯌꯥꯏꯗ ꯑꯣꯏꯌꯦ
ꯑꯣ ꯅꯪꯅ ꯀꯌꯥꯁꯨ ꯋꯥ
ꯑꯩꯅ ꯑꯅꯤꯁꯨꯕ
ꯑꯣ ꯑꯦ ꯌꯨꯝ ꯄꯥꯟꯊꯣꯛꯎ ꯀꯥꯟꯅꯗ꯭ꯔꯦ
ꯏꯁ ꯃꯤꯕꯨ ꯅꯪ ꯑꯃꯥꯏ ꯑꯗꯨꯃꯥꯏꯅ ꯍꯥꯏ ꯌꯥꯕ꯭ꯔꯅꯦ
ꯅꯪꯅ ꯅꯨꯄꯥ ꯄꯤꯒꯗ꯭ꯔꯣ ꯅꯪꯅ ꯀꯩ ꯀ ꯀꯔꯤ ꯇꯧꯕꯤꯒꯗꯕꯗꯨꯣꯗꯛꯅ ꯑꯗꯨꯥꯏ ꯃꯤꯉꯣꯟꯗ ꯍꯥꯏ
ꯑꯗꯨꯃꯥꯏ ꯑꯗꯨꯃꯥꯏꯅ ꯍꯥꯏꯒꯟꯕꯁꯤꯡꯁꯦ ꯊꯨꯅ ꯆꯦꯟꯒꯜꯂꯦ ꯍꯥꯏꯕꯅꯤꯀꯣ
ꯀꯔꯤꯕ ꯊꯨꯅ
ꯊꯨꯅ ꯆꯦꯜꯂꯦ ꯍꯥꯏꯕꯅꯦꯕ
ꯑꯣꯚꯔꯦꯅꯦ ꯑꯗꯨꯔꯗꯤ
ꯑꯣ
ꯅꯪ ꯂꯨꯕꯥꯅ ꯍꯥꯏꯔꯒ ꯀꯤꯕꯨ ꯀꯤꯁꯤꯜꯂꯛꯑꯦꯍꯦ
ꯑꯗꯨ ꯃꯤꯗꯤ ꯂꯩꯇꯕ ꯍꯧꯖꯤꯛ ꯃꯤꯗꯤ ꯂꯩꯇꯦꯗ ꯍꯧꯖꯤꯛꯄꯨꯗꯤ ꯑꯗꯨ ꯅꯪ ꯍꯥꯏꯕꯒꯨꯝꯅ ꯐꯥꯕ ꯂꯥꯛꯑꯗꯤ ꯀꯤꯔꯦ
ꯑꯦ
ꯅꯠꯇꯦ ꯅ ꯅꯪ ꯅꯠꯇ꯭ꯔꯁꯨ ꯑꯇꯣꯞꯄ ꯐꯥꯕ ꯌꯥꯏ ꯍꯥꯏꯔꯒ
ꯑꯥ ꯍꯣꯏ ꯇꯣꯞ ꯑꯇꯣꯞꯄꯗꯤ ꯐꯥꯍꯟꯗꯅ ꯐ ꯇꯧꯕꯀꯣ ꯑꯩ ꯑꯩ ꯑꯣꯏꯅ ꯐꯥꯒ꯭ꯔꯦꯕ
ꯑꯩ
ꯅꯠꯇꯦ ꯑꯇꯣꯞꯄꯅ ꯐꯥꯔꯗꯤꯀꯣ
ꯑꯥ
ꯑꯇꯣꯞꯄꯟꯅ ꯑꯇꯣꯞꯄꯅ ꯐꯥꯔꯗꯤ ꯅꯪ ꯋꯥꯒꯅꯤꯕ
ꯑꯣ ꯅꯪꯅ ꯐꯥꯔꯗꯤꯦ ꯅꯨꯡꯉꯥꯏꯅ ꯊꯝꯗꯣꯏꯅꯦ ꯁꯤꯃꯗ
ꯑꯩ ꯑꯩꯅ ꯐꯥꯔꯗꯤ ꯅꯈꯨꯠꯇ ꯍꯥꯝꯂꯒ ꯄꯤꯖꯗꯣꯏꯅꯤ
ꯑꯣ ꯑꯁ ꯇꯥꯕ ꯐꯥꯎ ꯌꯥꯝ ꯅꯨꯡꯉꯥꯏꯔꯦ ꯁꯤꯗꯤ
ꯋꯥꯔꯤꯗꯤ ꯅꯨꯡꯉꯥꯏꯈꯔꯖꯥꯅꯤꯍꯦ
ꯀꯖꯩꯅꯣ ꯑꯁ ꯅꯣꯡꯁꯦ ꯂꯦꯞꯇꯦ ꯅꯣꯡꯁꯤ ꯂꯦꯞꯇꯦ ꯀꯩꯗꯧꯔꯒꯦ ꯑꯃꯔꯛꯇꯤ ꯀꯩꯗꯧꯕ
ꯃꯔꯝꯗꯤ ꯑꯩꯖꯦ ꯌꯨꯝꯗ ꯏꯊꯟꯗ ꯑꯣꯏꯕꯅꯤꯅ ꯋꯥꯅꯤꯡꯉꯥꯏ ꯂꯩꯇ꯭ꯔꯦꯕ
ꯑꯣꯁ ꯐꯣꯏꯅꯦ ꯑꯗꯨꯗꯤ ꯐꯖꯕ ꯊꯤꯔꯛꯑꯣ ꯑꯗꯨꯗꯤ
ꯑꯥ
ꯐꯖꯅ ꯊꯤꯌꯨ ꯐꯖꯅ ꯊꯤꯌꯨ ꯐꯖꯅ ꯊꯤꯒ꯭ꯔꯕꯅꯤꯅꯦ
ꯑꯣ
ꯅꯪ ꯀꯅꯥ ꯀꯅꯥ ꯂꯩꯒꯦ ꯍꯧꯖꯤꯛ
ꯍꯥꯥ
ꯅꯪ ꯀꯅꯥ ꯀꯅꯥ ꯂꯩꯒꯦ ꯍꯧꯖꯤꯛ
ꯑꯩꯒ ꯏꯃꯥꯒ ꯑꯩꯈꯣꯏ ꯑꯅꯤ ꯈꯛꯇꯅꯦ
ꯑꯁ ꯑꯗꯨꯗꯤ ꯅꯪ ꯆꯥꯛ ꯊꯣꯡꯗ꯭ꯔꯦ ꯏꯃꯥꯅ ꯊꯣꯡꯕꯤꯔꯦ
ꯃꯔꯛ ꯃꯔꯛꯇ ꯑꯩꯁꯨ ꯊꯣꯡꯉ ꯏꯃꯥꯁꯨ ꯊꯣꯡꯉ
ꯑ
ꯑꯌꯨꯛ ꯑꯌꯨꯛꯇꯗꯤ ꯏꯃꯥ ꯊꯣꯡꯉꯦ ꯅꯨꯡꯊꯤꯤꯟ ꯅꯨꯃꯤꯗꯥꯡ ꯋꯥꯏꯔꯝꯗꯗꯤ ꯑꯩꯅ ꯑꯗꯨꯝ ꯊꯣꯡꯉꯦ
ꯑꯣ
ꯑꯩ ꯑꯌꯨꯛꯇꯗꯤ ꯑꯩ ꯑꯌꯨꯛꯇꯗꯤ ꯑ ꯍꯧꯒꯠꯄ ꯇꯟꯕꯩ
ꯑꯩꯅ ꯍꯧꯒꯠꯄ ꯉꯝꯗꯕ
ꯑꯥ
ꯑꯗꯨꯒꯤ ꯑꯌꯨꯛꯇ ꯏꯃꯥꯅ ꯊꯣꯡꯉꯦ ꯅꯨꯡꯗꯥꯡꯗ ꯑꯩꯅ ꯊꯣꯡꯉꯦ
ꯎꯝ
ꯑꯁ ꯍꯌꯦꯡꯗꯤ ꯊꯔꯣꯏ ꯈꯨꯟꯕ ꯆꯠꯁꯤꯔ ꯈꯪ ꯆꯠꯁꯤꯔꯥ ꯈꯪꯗꯦꯕꯣ ꯅꯣꯡꯁꯦ ꯐꯖꯅ ꯇꯥꯏꯌꯦ ꯑꯌꯨꯛ ꯉꯟꯇ ꯍꯧꯒꯠꯂꯒ ꯊꯔꯣꯏ ꯈꯨꯟꯕ ꯆꯠꯀꯦ
ꯏꯃꯥꯟꯅꯕ ꯏꯃꯥꯟꯅꯕꯤꯁꯤꯡꯁꯨ ꯄ꯭ꯂꯥꯟ ꯇꯧꯔꯝꯕꯅꯦ ꯑꯩꯈꯣꯏꯁꯨ ꯍꯌꯦꯡꯗꯤ ꯑꯩ ꯀ꯭ꯂꯥꯁ ꯆꯠꯀꯗꯧꯕꯅꯤꯅ ꯌꯥꯗ꯭ꯔꯦꯕ ꯍꯪꯆꯤꯠꯁꯦ ꯄ꯭ꯂꯥꯟ ꯇꯧꯕꯀꯣ
ꯊꯔꯣꯏ ꯈꯨꯟꯅꯕꯔꯣꯕ
ꯍꯣꯏ
ꯑꯁ ꯅꯣꯏꯁꯨ ꯍꯩꯕ꯭ꯔꯣ
ꯑꯩꯁ ꯍꯩꯇꯔꯗꯤ ꯑꯩꯈꯣꯏ ꯑ ꯑꯩꯈꯣꯏꯒꯤ ꯑꯩꯒꯤ ꯕꯦꯁ ꯐ꯭ꯔꯦꯟ ꯍꯥꯏꯕ ꯇꯥꯔꯦꯅꯦ
ꯎꯝ
ꯉꯔꯥꯡ ꯅꯍꯥꯟꯅ ꯊꯣꯛꯂꯛꯄꯒꯣ
ꯎꯝ
ꯑꯥꯎꯠꯁꯥꯏꯗꯠꯇ ꯂꯩꯕꯅꯦꯕ ꯑꯩꯈꯣꯏ ꯏꯃꯥꯟꯅꯕꯤ ꯑꯅꯤ ꯑꯃꯅꯦ ꯏꯃꯥꯟꯅꯕ ꯑꯍꯨꯝ ꯃꯅꯦ ꯃꯣꯏꯖꯦ ꯊꯣꯛꯂꯛꯑꯦꯕ ꯑꯗꯨꯒꯤ ꯆꯥꯛꯁꯨ ꯆꯥꯃꯤꯟꯅꯔꯒ ꯊꯔꯣꯏꯁꯨ ꯈꯨꯜꯂꯨꯖꯦ ꯍꯥꯏꯅ ꯄ꯭ꯂꯥꯟ ꯇꯧꯕ
ꯑꯁ ꯑꯁ ꯐꯩꯌꯦ ꯑꯩꯁꯨ ꯊꯔꯣꯏꯁꯦ ꯌꯥꯝ ꯄꯥꯝꯕ ꯑꯗꯨ ꯍꯧꯖꯤꯛ ꯁꯤ ꯌꯥꯝ ꯍꯥꯎꯕ ꯃꯇꯝ ꯑꯣꯏꯗꯕꯩꯔꯥ ꯈꯪꯗꯦ ꯈꯔ ꯈꯥꯕꯒꯨꯝ ꯀꯩꯅꯣꯝꯃꯗꯤ ꯇꯧꯋꯦ
ꯑꯣ ꯍꯥꯔ ꯍꯥꯔ ꯍꯥꯔ ꯆꯥꯏꯕ ꯃꯇꯝ ꯑꯣꯏꯕꯩꯅꯦ
ꯑꯣ ꯆꯨꯝꯂꯝꯅꯤ
ꯂꯧ ꯂꯤꯡ ꯂꯧ ꯑꯦ
ꯃꯇꯝꯁꯦ ꯅꯠꯇꯦ ꯅꯠꯇꯦ ꯌꯥꯝ ꯈꯪ ꯑꯣ ꯍꯣꯏ ꯍꯣꯏ ꯌꯥꯝ ꯈꯪꯕꯒꯤ ꯑꯦ ꯌꯥꯝ ꯈꯪꯕ ꯃꯥꯜꯂꯦ ꯍꯥꯏꯒꯦ ꯇꯧꯕꯅꯤꯗ ꯑꯩꯗꯤ ꯈꯪꯗꯦ ꯑꯗꯨꯒꯨꯝꯕꯗꯤ ꯅꯪꯠꯇꯦ ꯑꯩꯅꯗꯤ ꯑꯗꯨꯒꯨꯝꯕꯗꯤ ꯈꯪꯗꯕ ꯑꯗꯨꯕꯨ ꯆꯥꯕ ꯀꯥꯟꯗ ꯍꯥꯎꯇꯕꯗꯣ ꯆꯤꯟꯁꯦ ꯌꯥꯝ ꯍ ꯍꯥꯏꯇꯥꯔꯦ ꯇꯪꯕ ꯌꯥꯝ ꯍꯩꯕꯗꯣ ꯑꯩ ꯑꯗꯨꯃꯥꯏꯅ ꯍꯥꯏꯔꯦ ꯁꯦ ꯑꯗꯨ ꯍꯩꯕꯗ ꯑꯩꯁꯤꯗ ꯀꯔꯤ ꯈꯪꯗ꯭ꯔꯦ ꯑꯗꯨ ꯑꯁꯦꯡꯕꯒꯤ ꯅꯪꯅ ꯍꯥꯏꯕꯗꯨꯣ ꯆꯨꯝꯕꯁꯨ ꯆꯨꯝꯔꯝꯒꯅꯤ
ꯎꯝ ꯍꯟꯗꯛꯇꯤ ꯂꯧ ꯂꯤꯡꯕ ꯃꯇꯝꯅꯤꯅꯀꯣ ꯍꯥꯔ ꯌꯥꯝ ꯆꯥꯏꯅꯩꯌꯦꯕ
ꯑꯣ ꯀꯩꯅꯣꯝ ꯃꯇꯝꯗ ꯍꯥꯎꯕꯅꯦ ꯀꯔꯤ ꯂꯧ ꯑꯦ ꯂꯧ ꯌꯣꯛꯄ ꯍꯥꯏꯕ꯭ꯔꯥ ꯀꯔꯤ ꯍꯥꯏꯕ꯭ꯔꯥ ꯀꯩꯅꯣ ꯇꯧꯕ ꯃꯇꯝꯗꯣ ꯃꯨꯟꯕ ꯃꯇꯝ ꯃꯇꯨꯡꯗ ꯇꯧꯕꯗꯣ ꯑꯗꯨ ꯃꯇꯝꯗ ꯂꯩꯕꯥꯛ ꯀꯪꯈ꯭ꯔꯦꯗꯅ ꯑꯗꯨꯒꯤ ꯃꯅꯨꯡꯗ ꯂꯩꯕꯗꯣ ꯌꯥꯝ ꯍꯥꯎꯋꯦ ꯑꯩꯒꯤꯗꯤ ꯑꯗꯨ ꯊꯨꯝꯃꯒ ꯎꯝ ꯑꯗꯨ ꯑꯗꯨꯕꯨꯗꯤ ꯈꯪꯍꯧꯋꯦꯕ ꯃꯇꯝꯗꯣ ꯑꯩꯈꯣꯏꯁꯨ ꯍꯥꯟꯅ ꯂꯧ ꯎꯝ
ꯑꯩꯅꯗꯤ ꯏꯝꯐꯥꯜ ꯂꯝꯁꯥꯡꯗ ꯂꯩꯔꯤꯉꯩꯗ ꯑ ꯄꯨꯈ꯭ꯔꯤ ꯂꯩꯑꯦꯕꯀꯣ ꯑ ꯂꯥꯏ ꯊꯔꯣꯏꯗꯣ ꯃꯊꯨꯟ ꯇꯨꯝꯕ ꯖꯥꯠꯇꯣ
ꯑꯣ ꯑꯣ ꯑꯣ ꯑꯗꯨꯠ ꯑꯗꯨ ꯑꯗꯨꯃꯥꯏ ꯍꯥꯏꯕ꯭ꯔꯥ ꯑꯩꯈꯣꯏꯗꯁꯨ ꯂꯥꯛ ꯂꯩꯌꯦ ꯍꯧꯖꯤꯛ
ꯑꯗꯣ ꯑꯗꯨꯗꯤ ꯍꯧꯖꯤꯛꯇꯤ ꯄꯤꯛꯄ ꯃꯇꯝꯅꯦꯕ ꯎꯝ
ꯑꯣ ꯑꯣ ꯌꯥꯝ ꯆꯥꯎ ꯆꯥꯎꯗꯨꯔꯣ ꯅꯪ ꯍꯥꯏꯗꯣ ꯑꯆꯧ ꯑꯆꯧꯕꯗꯨꯔꯣ ꯀꯔꯝꯕꯅꯣ ꯑꯗꯨꯗꯤ ꯑꯣ ꯑꯣ ꯑꯣ ꯑꯣ
ꯑꯗꯨ ꯑꯗꯨ ꯖꯥꯠꯇꯣ
ꯑꯣ ꯑꯣ ꯑꯩꯈꯣꯏꯔꯣꯝꯗꯗꯤ ꯂꯩꯇꯦ ꯑꯗꯨꯒꯨꯝꯕꯗꯣ
ꯎꯝ ꯑꯗꯨꯗꯤ ꯑꯩꯁꯣꯏ ꯂꯝꯁꯥꯡꯗ ꯌꯥꯝ ꯂꯩꯕꯅꯦ ꯇꯨꯔꯦꯟꯗꯣ
ꯑꯣ ꯈꯪꯗꯦ ꯑꯩ ꯑꯗꯨꯒꯨꯝꯕꯗꯤ ꯑꯩꯗꯤ ꯑꯩꯈꯣꯏꯗꯗꯤ ꯇꯨꯔꯦꯟ ꯑꯩꯈꯣꯏꯔꯣꯝꯗꯗꯤ ꯇꯨꯔꯦꯟꯗ ꯂꯩꯇꯦ ꯂꯧꯕꯨꯛ ꯈꯛꯇꯪꯅꯦ ꯂꯩꯕ ꯂꯧꯕꯨꯛ ꯈꯛꯇꯪꯅꯦ ꯅꯣꯡ ꯆꯨꯕ ꯃꯇꯝꯗ ꯑꯗꯨꯝ ꯐꯪꯉꯅꯤ
ꯑꯥ
ꯃꯈꯜ ꯑꯍꯨꯝ ꯂꯩꯌꯦ ꯑꯩꯈꯣꯏ ꯂꯧꯕꯨꯛꯇꯅ ꯑꯩꯈꯣꯏ ꯂꯧꯕꯨꯛ ꯍꯥꯏꯕꯗꯤ ꯑꯩꯈꯣꯏꯔꯣꯝꯒꯤ ꯂꯧꯕꯨꯛ ꯑꯩꯈꯣꯏꯒꯤ ꯑꯣꯏꯅꯗꯤ ꯂꯩꯇꯦ ꯂꯧ ꯎꯗ꯭ꯔꯦ ꯍꯥꯟꯅꯗꯤ ꯏꯕꯣꯛꯈꯣꯏꯒꯤ ꯎꯔꯝꯕꯅꯦꯕ ꯑꯗꯣ ꯍꯧꯖꯤꯛꯇꯤ
ꯑꯥ
ꯃꯤ ꯑꯇꯣꯞꯄꯅ ꯎꯈ꯭ꯔꯦ ꯑꯩꯈꯣꯏ ꯇꯧꯗꯔꯦ ꯉꯥꯁꯨ ꯆꯥꯅꯤꯡꯉꯦ ꯆꯤꯡꯒꯤ ꯉꯥꯗꯣ
ꯑꯩꯗꯤ ꯑꯩꯗꯤ ꯉꯥꯗ ꯉꯥꯁꯦ ꯌꯥꯝ ꯄꯥꯝꯗꯦ ꯑꯗꯨꯕꯨ ꯉꯥꯍꯩꯗꯤꯀꯣ
ꯏꯁ ꯉꯥꯍꯩ ꯏꯁ ꯑꯗꯨ ꯌꯥꯝ ꯄꯥꯝꯕ꯭ꯔꯦ ꯀꯩ ꯀꯃꯥꯏꯅ ꯃꯍꯥꯎꯗꯨ ꯀꯃꯥꯏꯅ ꯑꯦꯁ ꯑꯩꯗꯤ ꯈꯪꯗꯦꯕꯣ ꯑꯩꯗꯤ ꯇꯨꯔꯦꯟꯒꯤ ꯈꯪ ꯉꯥ ꯆꯥꯅꯤꯡꯉꯦꯕꯣ ꯍꯥꯟꯅꯗꯤ ꯑꯩꯈꯣꯏ ꯂꯧꯕꯨꯛꯇꯣ ꯂꯧꯕꯨꯛꯇ ꯀꯔꯤ ꯂꯧ ꯍꯥꯟꯅꯗꯤ ꯀꯔꯤꯕ ꯍꯧꯖꯤꯛꯇꯤ ꯃꯦꯁꯤꯟꯅ ꯂꯣꯏꯅ ꯇꯧꯅꯔꯦꯗꯅ ꯃꯦꯁꯤꯟ ꯍꯥꯏꯕꯗꯤ ꯒꯥꯔꯤꯅ ꯇꯧꯔꯦꯅ ꯍꯥꯟꯅꯗꯤ ꯀꯔꯤ ꯑ ꯁꯟꯅ ꯇꯧꯔꯝꯕ ꯃꯇꯝꯗꯣ ꯑꯗꯨ ꯃꯇꯝꯗ ꯑꯁ ꯑꯗꯨ ꯃꯇꯝꯗꯗꯤꯔꯤ ꯏꯁ ꯑꯩ ꯀꯔꯤ ꯉꯥꯁꯦ ꯌꯥꯝ ꯂꯩꯔꯝꯃꯦꯕ ꯑꯩꯈꯣꯏ ꯂꯧꯕꯨꯛꯇ ꯑꯗꯨꯗ ꯑꯁ ꯀꯌꯥꯃꯨꯛꯁꯨ ꯍꯔꯥꯎꯔꯣ ꯂꯧꯕꯨꯛꯇꯣ ꯑꯗꯨ ꯑꯗꯨ ꯁꯟꯗꯣ ꯃꯃꯥꯡ ꯆꯠꯂꯤꯅꯦ ꯑꯩꯈꯣꯏꯅ ꯃꯅꯤꯡꯗ ꯇꯣꯡꯉꯒ ꯆꯠꯄꯅꯦꯕ ꯑꯗꯨ ꯃꯇꯝꯗ ꯑꯁ ꯑꯩꯈꯣꯏ ꯌꯥꯝ ꯑꯉꯥꯡ ꯑꯣꯏꯔꯤꯗ ꯑꯗꯨ ꯃꯇꯝꯗꯗꯤ
ꯍꯣꯏ ꯑꯗꯨ ꯌꯥꯝ ꯅꯨꯡꯉꯥꯏꯕꯅꯦ
ꯎꯝ ꯑꯗꯨ ꯃꯇꯝꯗꯣ ꯌꯥꯝ ꯅꯨꯡꯉꯥꯏ ꯑꯗꯣ ꯍꯧꯖꯤꯛꯇꯤ ꯉꯥ ꯑꯝꯐꯥꯎ ꯎꯗ꯭ꯔꯦ ꯂꯧꯕꯨꯛꯇ ꯇꯨꯔꯦꯟꯗ ꯈꯛꯇꯪ ꯑꯣꯏ ꯇꯨꯔꯦꯟꯗꯁꯨ ꯌꯥꯝ ꯌꯥꯝꯗ꯭ꯔꯦ ꯍꯧꯖꯤꯛꯇꯤ
ꯍꯟꯗꯛꯇꯤ ꯑꯗꯨꯗꯣ ꯄꯥꯛ ꯇꯧꯅꯗ꯭ꯔꯦ ꯁꯟꯅ ꯍꯣꯏꯕꯗꯨ
ꯎꯝ ꯇꯧꯗ꯭ꯔꯦ ꯀꯅꯥꯝꯇ ꯇꯧꯅꯗ꯭ꯔꯦ
ꯑꯣ ꯍꯟꯗꯛꯇꯤ ꯖꯦꯅꯦꯔꯦꯁꯟꯒꯤ ꯃꯇꯨꯡ ꯏꯟꯅ ꯆꯥꯎꯈꯠꯄ ꯃꯇꯨꯡ ꯏꯟꯅ ꯍꯣꯡꯅꯈ꯭ꯔꯦꯅꯦ
ꯍꯥꯏꯁꯤꯔ ꯃꯇꯝꯅ ꯍꯥꯏꯁꯤꯔꯥ ꯀꯔꯤꯅꯔ ꯈꯪꯗ꯭ꯔꯦ ꯍꯣꯏ ꯀꯩꯅꯣ ꯑꯗꯨ ꯍꯧꯖꯤꯛ ꯎꯝ ꯑꯗꯨꯒ ꯃꯇꯝꯁꯨ ꯈꯪꯗ꯭ꯔꯦ ꯉꯥꯁꯤꯡꯁꯨ ꯂꯣꯏꯅ ꯆꯦꯟꯈ꯭ꯔꯕ꯭ꯔꯥ ꯈꯪꯗꯦ ꯉꯥꯁꯤꯡꯗꯣ ꯌꯥꯝ ꯍꯩꯈ꯭ꯔꯕ ꯃꯥꯜꯂꯦ ꯂꯣꯏꯅ ꯆꯦꯟꯒꯦ